ꯍꯜꯂꯣ ꯇꯥꯏꯌꯦ
ꯑꯥ ꯎꯝ ꯀꯔꯤ ꯇꯧꯕ꯭ꯔꯣ
ꯏꯁ ꯇꯨꯝꯃꯤꯗ ꯍꯧꯒꯠꯇ꯭ꯔꯤꯗ꯫
ꯏꯁ ꯊꯦꯡꯉꯦ ꯀꯣ
ꯕꯣꯜ ꯌꯦꯡꯕꯩꯅꯤ ꯉꯔꯥꯡ
ꯑꯣ
ꯉꯔꯥꯡ ꯑꯍꯤꯡ ꯇꯨꯝꯗꯒꯩ ꯕꯣꯜ ꯌꯦꯡꯕ ꯑꯗꯨꯒꯤꯅꯤꯗ
ꯑꯣ
ꯍꯧꯒꯠꯂꯗꯕꯅꯤꯗ
ꯀꯅꯥꯅ ꯉꯝꯃꯦ꯫
ꯉꯔꯥꯡ ꯑꯃꯅ ꯐ꯭ꯔꯥꯟꯁꯅ ꯉꯝꯃꯦ ꯑꯃꯅ ꯃꯣꯔꯣꯀꯣꯅ ꯉꯝꯃꯦ꯫ ꯃꯦꯁ ꯑꯅꯤꯅꯦ ꯉꯔꯥꯡ
ꯄꯨꯡ ꯄꯨꯡ ꯑ ꯄꯨꯡ ꯀꯌꯥꯗ
ꯑꯃꯅ ꯃꯦꯠꯁꯇꯣ ꯑꯃꯅ ꯄꯨꯡ ꯇꯔꯥ ꯃꯈꯥꯏꯗ ꯑꯗꯨꯒ ꯑꯃꯅ ꯄꯨꯡ ꯑꯅꯤ ꯃꯈꯥꯏꯗ꯫
ꯑꯣ
ꯑꯁ ꯑꯗꯨꯅ ꯇꯨꯝꯕꯅꯤꯗ ꯅꯠꯇ꯭ꯔꯗꯤ ꯍꯧꯒꯠꯂꯅꯤꯗ
ꯑꯣ
ꯅꯪꯗꯤ ꯀꯩꯗꯧꯔꯝꯃꯤꯅꯣ
ꯑꯩꯗꯤ ꯑꯩ ꯑꯩ ꯅꯥꯎ ꯃꯆꯥꯇꯧꯔꯒ ꯑꯗꯨꯝ ꯂꯩꯌꯦ
ꯀꯥꯏꯗ
ꯑꯍꯣꯏ ꯌꯨꯝꯗ
ꯎꯝ ꯀꯥꯏ ꯎꯝ ꯀꯌꯥꯝ ꯀꯨꯏꯔꯒꯦ ꯍꯧꯒꯠꯄ?
ꯀꯨꯏꯔꯦꯗ ꯄꯨꯡ ꯁꯤꯛꯁꯇ ꯑꯗꯨꯝ ꯍꯧꯒꯠꯂꯦ꯫
ꯉꯟꯕꯖꯥꯅꯤꯡꯅꯦ ꯑꯗꯨꯗꯤ ꯈꯔ
ꯑ ꯅꯨꯄꯤ ꯑꯣꯏꯕꯅꯤꯅ ꯎꯄꯥꯏ ꯂꯩꯇꯦ
ꯃꯤ ꯊꯦꯡꯕ ꯌꯥꯎꯏ ꯊꯦꯡꯅ ꯈꯣꯠꯄ ꯃꯌꯥꯝ ꯂꯩ
ꯑꯗꯨ ꯑꯣꯏꯔꯁꯨ ꯃꯁꯥ ꯃꯁꯥꯒꯤ ꯍꯩꯅꯕꯤ ꯑ ꯎꯝ ꯍꯩꯅꯕꯤꯔꯥ ꯈꯪꯗꯦ
ꯆꯥꯛ ꯊꯣꯡꯉꯕ
ꯎꯝ ꯊꯣꯡ ꯊꯣꯡꯗ꯭ꯔꯤꯗ ꯑꯩꯅ ꯊꯣꯡꯉꯣꯏ ꯆꯥꯛꯇꯤ
ꯀꯅꯥꯥ ꯊꯣꯡꯗꯣꯏꯕ
ꯑꯩꯒꯤ ꯏꯃꯥꯅ
ꯅꯪꯗꯤ ꯍꯩꯇ꯭ꯔꯣ ꯍꯥꯏꯖꯦ
ꯑꯁ ꯑꯩꯗꯤ ꯍꯥꯏꯌꯦ ꯑꯗꯨ ꯑꯣꯏꯔꯁꯨ ꯂꯩꯁꯥꯕꯤ ꯀꯥꯟꯗꯗꯤ ꯑꯗꯨꯝ ꯑꯦꯟꯖꯣꯏ
ꯃꯤ ꯃꯤꯒꯩꯗꯤ ꯊꯣꯡꯅꯩ ꯀꯩꯅꯣ ꯑꯗꯨꯝ ꯃꯤ ꯑꯇꯩꯗꯤ ꯊꯣꯡꯅꯩꯌꯦꯕ ꯑꯗꯨꯝ ꯂꯩꯁꯥꯕꯤ ꯑꯣꯏꯔꯖꯨ
ꯑꯗꯨ ꯑꯣꯏꯔꯁꯨ ꯂꯩꯅꯥ
ꯂꯩ ꯂꯩ ꯃꯥꯅꯤ ꯃꯥꯅꯤ ꯍꯌꯦꯡ ꯃꯧ ꯃꯧ ꯑꯣꯏꯔꯀꯥꯟꯗ ꯑꯗꯨꯝ ꯊꯣꯡꯗꯣꯏꯅꯤ
ꯊꯣꯅꯤꯡ ꯊꯣꯅꯤꯡ ꯗꯦ ꯍꯥꯏꯔꯁꯨ ꯄꯥꯏ ꯂꯩꯇꯦ ꯃꯧ ꯑꯣꯏꯔꯤꯗꯤ
ꯑꯗꯨꯝ ꯅꯨꯪꯡ ꯇꯤꯒꯤ ꯊꯣꯡ
ꯆꯠꯂꯣꯏꯗ꯭ꯔꯣ ꯅꯪ
ꯎꯝ ꯊꯪꯈ꯭ꯔꯦ ꯑꯩꯈꯣꯏꯗꯤ ꯏꯚꯅꯤꯡꯗꯅꯦ ꯏꯚꯅꯤꯡꯗ
ꯑꯣ ꯃꯣꯔꯅꯤꯡꯗ ꯆꯠꯇꯦꯕ
ꯑ ꯃꯣꯔꯅꯤꯡ ꯗ ꯆꯇꯇꯦ ꯏꯕꯅꯤꯡꯗ
ꯅꯪꯗꯤ ꯕꯣꯜꯗꯣ ꯑꯝꯇ ꯌꯦꯡꯗ꯭ꯔꯣ
ꯎꯝ ꯌꯦꯡꯗꯦꯗ ꯇꯣꯝꯕꯒꯤ ꯃꯇꯝꯁꯨ ꯄꯥꯝꯗꯦ ꯎꯝ
ꯀꯩꯒꯤꯅꯣꯅꯦ ꯑꯁ ꯇ꯭ꯔꯥꯏꯕꯦꯜ ꯅꯨꯄꯤꯒꯩꯗꯤ ꯕꯣꯜ ꯂꯣꯏ ꯄꯥꯝꯅꯕꯅꯦ
ꯅꯪꯅ ꯀꯔꯥꯎ ꯀꯔꯣꯝꯗꯩ ꯂꯤꯠꯊꯔ ꯄꯥꯝꯗꯔ꯭ꯤꯅꯣ
ꯑꯥ
ꯀꯔꯣꯝꯗꯩꯩ ꯄꯥꯝ ꯄꯥꯝꯗ꯭ꯔꯤꯅꯣꯕ ꯅꯪꯅ ꯃꯤ ꯑꯇꯩ ꯂꯣꯏ ꯄꯥꯝꯅꯕꯅꯦ
ꯈꯪꯗꯦ ꯏꯟꯇꯔꯦꯁ ꯂꯩꯇꯦ ꯏꯗꯨꯝ ꯌꯦꯡꯔꯁꯨ ꯈꯪꯗꯦ
ꯎꯝ
ꯃꯩꯇꯩꯔꯣꯟꯗꯤ ꯐꯖꯅ ꯈꯪꯕ꯭ꯔ ꯅ
ꯐꯖ ꯑꯥ ꯍꯥꯏꯕꯗꯤ ꯑꯗꯨꯝ ꯅꯣꯏꯅ ꯑ ꯗꯨꯝ ꯍꯩꯕꯗꯣ ꯗꯨꯝ ꯈꯥꯡꯉꯦ ꯑꯗꯨ ꯁꯦꯡꯅꯗꯤ ꯎꯝ ꯅꯨꯡꯉꯥꯏꯇꯦꯗ ꯍꯥꯏꯕꯗꯣ
ꯑꯣ ꯍꯩꯁꯤꯗꯤ ꯅꯪ ꯀꯩꯝ ꯇꯧ ꯀꯩꯅꯣ ꯐꯖꯅ ꯉꯥꯡꯉꯦ ꯐꯖꯅ ꯉꯥꯡꯉꯦꯕ ꯍꯩꯌꯦꯕ
ꯑꯩꯔꯣ
ꯎꯝ
ꯈꯪꯗꯦꯗ
ꯃꯣꯏ ꯍꯩꯇꯦ ꯍꯥꯏꯕ ꯌꯥꯎꯋꯦꯕ ꯈꯪꯗꯦꯅ ꯄꯥꯛꯅ ꯍꯥꯏꯔꯛꯑꯦꯕ ꯅꯪꯗꯤ ꯉꯥꯡꯉꯦ ꯐꯖꯅ ꯍꯩꯌꯦ
ꯈꯪꯗꯦ ꯈꯪꯗꯦ
ꯎꯝ ꯉꯁꯤꯗꯤ ꯁꯟꯗꯦꯅꯤ ꯌꯨꯝꯗ ꯑꯗꯨꯝ ꯂꯩꯗꯣꯏꯔꯣ
ꯎꯝ ꯑꯗꯨꯝꯗ ꯌꯨꯝꯗ ꯑꯗꯨꯝ ꯂꯩꯗꯣꯏꯅꯤ ꯅꯪꯗꯤ
ꯑꯩꯗꯤ ꯍꯣꯔꯦꯟ ꯕꯣꯜ ꯁꯥꯟꯅꯕ ꯆꯠꯀꯅꯤ ꯅꯨꯡꯗꯥꯡꯗ ꯎꯝꯍꯨꯝ
ꯅꯪꯁꯨ ꯌꯨꯝꯗ ꯂꯩꯕ꯭ꯔꯥ ꯅꯠꯇ꯭ꯔꯒ ꯃꯄꯥꯝ ꯃꯄꯥꯝꯗ ꯂꯩꯕ꯭ꯔꯥ
ꯑꯩ ꯌꯨꯝꯗ ꯃꯄꯥꯟꯗ ꯃꯃꯥꯡ ꯆꯍꯤꯗꯩ ꯊꯣꯛꯂꯛꯄ ꯑꯗꯨꯗ ꯑꯗꯩ ꯌꯨꯝꯗ ꯂꯩꯔꯤ
ꯑꯣ
ꯀꯣꯜꯀꯥꯇꯥꯗꯩ ꯊꯣꯛꯂꯛꯑꯥ ꯌꯨꯝꯗ ꯂꯩ
ꯌꯨꯝꯗ ꯂꯩꯕꯅ ꯅꯨꯡꯉꯥꯏꯀꯣ
ꯌꯨꯝꯃꯨꯛ ꯅꯨꯡꯁꯤꯕ ꯅꯨꯡꯉꯥꯏꯕ ꯂꯩꯄꯣꯟꯇꯦꯗ
ꯑꯗꯨꯅꯦ ꯑꯁ
ꯌꯨꯝ ꯌꯨꯝꯒꯤ ꯍꯤꯟꯖꯥꯡꯁꯨ ꯍꯥꯎꯋꯤꯅ ꯊꯣꯡꯕꯗꯣ ꯃꯣꯏꯅ ꯊꯣꯡꯕꯗꯣ ꯑꯈꯣꯏꯅ ꯊꯣꯡꯕꯒ ꯃꯣꯏꯅ ꯊꯣꯡꯕꯒ ꯇꯣꯡꯉꯥꯜꯂꯦ ꯃꯍꯥꯎꯗꯣ
ꯑꯁ ꯑꯗꯣ ꯅꯣꯏꯅ ꯊꯣꯡꯕ ꯁꯥꯗꯤ ꯆꯥꯅꯤꯡꯉꯦꯍꯦ
ꯍꯥꯎꯕ꯭ꯔꯣ
ꯏꯁ ꯍꯥꯎꯋꯦ ꯌꯥꯝꯅ ꯑꯁꯦꯡꯕ ꯊꯤ ꯈꯦꯠꯅꯩꯌꯦꯕ ꯅꯣꯏꯒꯤꯗꯨꯅ ꯌꯥꯝ ꯍꯥꯎꯋꯦ ꯆꯥꯅꯤꯡꯉꯛꯑꯦ
ꯅꯣꯏ ꯅꯣꯏꯒꯤ ꯅꯣꯏꯒꯤ ꯁꯥꯏꯗꯗꯤ ꯑꯥ ꯀꯔꯤ ꯍꯥꯏꯒꯦꯔꯥ ꯑꯥ ꯗ꯭ꯔꯥꯏ ꯗ꯭ꯔꯥꯏ ꯃꯤꯠꯀꯨꯝꯕ ꯌꯣꯟ
ꯎꯝ ꯎꯝ ꯎꯝ ꯎꯝ ꯁꯥ ꯑꯀꯪꯕ ꯌꯣꯟꯗꯦ ꯄꯥꯛꯅ
ꯅꯣꯏ ꯅꯣꯏꯔꯣꯝꯗꯗꯤ ꯗꯨꯝ ꯌꯨꯝ ꯌꯨꯝꯗꯣꯡ ꯈꯨꯗꯤꯡꯒꯤ ꯑꯗꯨꯝ ꯂꯩꯗ ꯅꯣꯏꯗꯤꯀꯣ
ꯍꯣꯏ
ꯑꯗꯨꯝ ꯊꯝꯃꯦ ꯅꯣꯏ ꯌꯥꯏꯔꯒ ꯗꯨꯝ ꯃꯩ ꯑꯥ ꯆꯥꯛꯈꯨꯝꯗ ꯃꯩ ꯊꯥꯕꯩ ꯃꯊꯛꯇ ꯑꯗꯨꯝ
ꯅꯣꯏꯁꯨ ꯑꯗꯨꯃꯥꯏꯅ ꯇꯧꯕ ꯌꯥꯏꯅ
ꯌꯥꯏ ꯑꯗꯣ ꯊꯝꯅꯗꯦ ꯊꯝꯅꯗꯦꯗ ꯑꯩꯈꯣꯏ ꯇꯧꯅꯗꯦ ꯀꯅꯥꯝꯇ
ꯑꯗꯨꯅꯦ ꯆꯥꯁꯨ ꯆꯥꯅꯤꯡꯕ ꯇꯧꯕꯁꯨ ꯇꯟꯕ ꯑꯗꯨ ꯑꯣꯏꯕꯒꯤ ꯀꯅꯥꯅ
ꯅꯣꯏꯗꯤ ꯀꯩꯅꯣ ꯇꯧꯕ꯭ꯔꯣ ꯑꯣꯛꯁꯥꯒ ꯂꯣꯏ ꯑꯣꯏꯌꯦ ꯑꯣꯛꯀ ꯂꯣꯏꯕ꯭ꯔꯣ ꯅꯣꯏꯗꯤ
ꯑꯥ
ꯑꯣꯛ ꯑꯣꯛ ꯂꯣꯏꯕ꯭ꯔꯥꯕ
ꯑꯥꯍꯥ
ꯑꯣꯏꯗꯦ꯫
ꯎꯝ꯫
ꯎꯝ ꯃꯣꯏ ꯑꯇꯩꯗꯤ ꯑꯣꯛ ꯃꯣꯏ ꯑꯇꯩ ꯑꯣꯛ ꯂꯣꯏ ꯀꯥꯏ ꯍꯥꯏꯔꯛꯄ ꯑꯗꯨꯏꯅꯤꯗ꯫
ꯑꯣ꯫
ꯎꯝ꯫
ꯖꯒꯥ ꯂꯩꯇꯦꯗ ꯑꯗꯨꯃꯥꯏꯅ ꯇꯧꯕꯗꯣ ꯃꯐꯝꯗꯣ ꯅꯨꯡꯉꯥꯏ ꯇꯦꯕ ꯑꯩꯈꯣꯏꯅ ꯂꯩꯕ ꯃꯐꯝꯗꯣ꯫
ꯀꯩꯀꯩ ꯌꯥꯏ ꯌꯦꯟꯇꯪ ꯌꯥꯏꯔ ꯊꯝꯕ꯭ꯔꯣ ꯅꯣꯏꯗꯤ ꯑꯗꯨꯗꯤ꯫
ꯑ ꯌꯦꯟꯒ ꯎꯝ꯫ ꯍꯣꯏꯒꯨꯝꯕꯁꯨ ꯌꯥꯏ ꯍꯧꯗꯣꯡꯒꯨꯝꯕꯁꯨ ꯌꯥꯏ꯫
ꯍꯨꯏꯗꯤ ꯆꯥꯗꯦꯗ ꯆꯥꯗ꯭ꯔꯤ ꯑꯩ ꯑꯃꯨꯛꯐꯧ꯫
ꯎꯝ ꯏꯁ ꯆꯥꯎꯕꯁꯨ ꯀꯣꯝꯃꯧꯋꯦ ꯍꯥꯏꯕꯗꯤ ꯅꯨꯡꯁꯤꯅ ꯃꯣꯏꯒꯤ꯫
ꯑꯦ꯫
ꯑꯁ ꯀꯥꯛꯆꯤꯡꯗ꯫
ꯑꯦ꯫ ꯑꯩꯈꯣꯏꯗꯤ ꯆꯥꯗ꯭ꯔꯤ ꯑꯗꯨꯗꯤ ꯑꯩꯗꯤ ꯆꯥꯗ꯭ꯔꯤ ꯑꯃꯝꯐꯥꯎ ꯆꯥꯗ꯭ꯔꯤ꯫
ꯑꯥ ꯆꯥꯗꯦꯗ ꯑꯈꯣꯏꯁꯨ꯫
ꯎꯝ ꯆꯥꯗ꯭ꯔꯒ ꯀꯩꯗꯧꯕꯩ ꯊꯝꯃꯤꯕ꯫
ꯑꯁ ꯑꯗꯨꯝ ꯍꯨꯏ ꯃꯤꯅꯤꯅ ꯑꯗꯨꯝ ꯈꯪꯉꯦꯅ ꯃꯣꯏꯕꯨꯁꯨ꯫
ꯎꯝ꯫
ꯃꯤꯒ ꯆꯞ ꯃꯥꯟꯅꯩꯌꯦ ꯃꯣꯏꯁꯨ ꯍꯥꯏꯕꯗꯤ ꯎꯝ꯫ ꯑꯈꯣꯏꯅ ꯅꯨꯡꯁꯤ ꯁꯤꯕꯗꯣ ꯃꯣꯏꯅ ꯍꯦꯟꯅ ꯑꯩꯈꯣꯏꯕꯨ ꯅꯨꯡꯁꯤꯌꯦꯅ꯫
ꯃꯥꯅꯤ ꯃꯥꯅꯤ ꯇꯧꯕꯅꯤ ꯇꯧꯕꯅꯤ ꯑꯗꯨꯃꯥꯏꯅ꯫ ꯃꯄꯨ ꯈ꯭ꯋꯥꯏ ꯅꯤꯡꯕ ꯖꯤꯕꯅꯦ ꯍꯨꯏꯁꯦ꯫
ꯎꯝ ꯑꯈꯣꯏꯅ ꯃꯄꯥꯟ ꯊꯧꯔꯒ ꯂꯥꯛꯄ ꯀꯥꯟꯗꯁꯨ ꯑꯁ ꯐꯖꯅ ꯋꯦꯜꯀꯝ ꯇꯧꯋꯦ ꯃꯣꯏꯗꯤ꯫
ꯑꯈꯣꯏ ꯆꯠꯈ꯭ꯔꯁꯨ ꯅꯨꯡꯉꯥꯏꯇꯕꯁꯨ ꯐꯥꯎꯕꯅꯤ ꯃꯣꯏꯁꯨ꯫
ꯑꯗꯨꯅꯦ꯫ ꯂꯀꯦꯅ ꯅꯤꯡꯉꯥꯏ ꯇꯧꯕꯗꯣ꯫
ꯍꯨꯏ ꯁꯤꯕ ꯀꯥꯟꯗ ꯀꯞꯄꯦꯍꯦ ꯑꯩꯗꯤ꯫
ꯑꯁ ꯑꯈꯣꯏꯁꯨ ꯀꯞꯄꯦ꯫
ꯆꯥꯛꯀꯥ ꯆꯥꯕ ꯌꯥꯗꯦ꯫
ꯑꯗꯨꯅꯦ ꯑꯩꯁꯨ ꯑꯗꯨꯃꯥꯏꯅ ꯇꯧꯋꯦ ꯑꯩꯈꯣꯏꯒꯤ ꯐꯦꯃꯤꯂꯤ ꯂꯣꯏꯅꯃꯛꯅꯦ ꯑꯗꯨꯃꯥꯏꯅ ꯇꯧꯕꯗꯣ꯫ ꯃꯤ ꯑꯃꯅ ꯀꯥꯞꯄ ꯍꯧꯎꯔꯗꯤ ꯃꯤ ꯂꯣꯏꯅꯃꯛꯅ ꯀꯞꯄꯗꯣ꯫
ꯃꯥꯅꯦ ꯃꯥꯅꯦ ꯀꯞꯄꯦ ꯑꯈꯣꯏꯒꯤꯁꯨ ꯂꯣꯏꯅꯣ ꯑꯁ ꯊꯤ ꯅꯨꯡꯉꯥꯏꯇꯕꯅꯦ꯫
ꯑꯗꯨ ꯑꯣꯏꯕꯒꯤ ꯑꯩꯒꯤ ꯏꯃꯥꯗ ꯍꯨꯏꯗꯣ꯫
ꯎꯝ꯫
ꯑꯥ ꯌꯣꯛꯅꯤꯡꯗ꯭ꯔꯦ ꯍꯥꯏꯌꯦ ꯃꯥꯒꯤ ꯊꯃꯣꯏꯗꯣ ꯌꯥꯝꯅ ꯅꯕꯒꯤ꯫
ꯑꯈꯣꯏꯒꯤꯁꯨ ꯍꯥꯏꯌꯦ ꯑꯗꯨꯃꯥꯏꯅ ꯂꯣꯏꯅꯤꯡꯗ꯭ꯔꯦ ꯍꯨꯏ ꯇꯜꯂꯦꯅ꯫ ꯀꯞꯄꯦ ꯑꯗꯨꯝ ꯑꯍꯤꯡꯒ ꯇꯨꯝꯕꯒ ꯌꯥꯗꯦ ꯅꯨꯡꯉꯥꯏꯇꯦꯅ
ꯎꯝ
ꯅꯣꯏ ꯅꯣꯡ ꯇꯥꯕ꯭ꯔꯣ ꯉꯁꯥꯏ
ꯎꯝ ꯉꯁꯥꯏꯗꯤ ꯇꯥꯗꯦ
ꯑꯩꯈꯣꯏ ꯉꯁꯥꯏ ꯅꯣꯉꯥꯜꯂꯝꯗꯥꯏ ꯈꯔ ꯇꯥꯒꯤ ꯅꯣꯡ
ꯎꯝ ꯑꯁ ꯑꯩꯈꯣꯏꯔꯣꯝꯗꯗꯤ ꯁꯥꯃꯟꯕꯒꯤ
ꯎꯁ ꯉꯔꯥꯡꯗꯤ ꯐꯖꯅ ꯁꯥꯥꯏꯕꯣ ꯑꯩ ꯑꯩꯈꯣꯏꯁꯨ ꯂꯩꯕ ꯉꯝꯗꯦ
ꯑꯦ ꯐꯣꯟꯁꯨ ꯌꯥꯗꯦ ꯐꯣꯟꯁꯨ ꯌꯥꯝ ꯁꯥꯏ ꯁꯥꯏꯌꯦꯕ
ꯑꯩ ꯁꯥꯏꯕ ꯎꯝ ꯁꯥꯒꯠꯂꯦ ꯆꯨꯨꯝꯃꯦ ꯅꯨꯡꯉꯥꯏꯇꯕꯅꯤꯅ ꯁꯥ ꯏꯟꯊꯝꯊꯥꯅ ꯋꯤꯟꯇꯔꯅ ꯐꯩꯗꯀꯣ
ꯎꯝ
ꯀꯔꯤ ꯍꯥꯏꯗꯣꯏꯅꯣꯕꯨ ꯈꯪꯖꯤꯜꯂꯛꯇ꯭ꯔꯦꯗ
ꯗꯨꯃꯥꯏꯅ ꯇꯧꯅꯨꯗꯥ
ꯎꯝ ꯅꯪꯗꯤ ꯏꯁꯥ ꯊꯣꯡꯕ ꯍꯩꯕ꯭ꯔꯥ
ꯎꯝ ꯍꯩꯌꯦ ꯑꯁ ꯂꯣꯏꯅꯃꯛ ꯍꯩꯌꯦꯗ
ꯑꯥꯏꯁ
ꯊꯣꯡꯕ ꯇꯟꯕꯒꯤꯅꯤ
ꯍꯥꯏꯗꯤ ꯍꯥꯏꯌꯦ
ꯅꯣꯡꯃ ꯑꯣꯛꯁꯥ ꯊꯣꯡꯕ ꯆꯥꯕ ꯂꯥꯛꯀꯦꯗꯅꯥ ꯑꯗꯨꯗꯤ
ꯍꯣꯏ ꯂꯥꯛꯑꯣ ꯊꯣꯡꯕꯤꯒꯦ
ꯍꯦꯛꯇ ꯈꯪꯂꯥꯛ ꯂꯛꯅꯤꯡꯉꯩꯗ ꯍꯧꯖꯤꯛ ꯍꯦꯛꯇ ꯂꯥꯛꯅꯤꯡꯉꯩꯗ
ꯅꯪꯅ ꯂꯛꯇ꯭ꯔꯁꯨ ꯃꯤꯉꯣꯟꯗ ꯄꯤꯔꯝꯒꯦ ꯅꯪꯉꯣꯟꯗ ꯄꯤꯕꯤꯌꯣꯅ ꯅꯣꯏꯒꯤꯁꯨ ꯑ ꯁꯤꯒꯨꯝꯕ ꯊꯣꯡꯕꯗꯣ ꯑ ꯃꯆꯥ ꯑꯃ ꯂꯩ ꯂꯩꯕ ꯅꯠꯇ꯭ꯔꯣ
ꯀꯩ ꯃꯆꯥ
ꯑ ꯊꯣꯡꯕꯒꯤ ꯇꯦꯡꯀꯣꯠ ꯈꯔꯪꯗꯦ ꯄꯣꯠꯇ꯭ꯔꯥ
ꯈꯥꯡꯒꯨꯝꯕ ꯎꯝ
ꯑꯥ ꯑꯗꯨꯗ ꯍꯥꯞꯄꯗꯣ ꯍꯥꯞꯂꯒ ꯊꯣꯡꯕꯗꯣ ꯍꯥꯎꯋꯦꯅ ꯍꯥꯏꯌꯦ
ꯎꯝ ꯆꯐꯨꯗꯨꯔꯣ ꯑꯃ ꯂꯩꯕꯥꯛꯀꯤ
ꯑꯥ ꯑꯥ ꯑꯥ ꯎꯝ
ꯎ ꯈꯪꯉꯦ ꯂꯩ ꯂꯩ ꯀꯦꯖꯤꯅꯦ ꯑꯩꯈꯣꯏꯒꯤꯗꯣ ꯑꯅꯤ ꯑꯅꯤ ꯑꯍꯨꯝꯃꯨꯛ ꯆꯟꯕꯩ ꯑꯃꯗꯤ ꯂꯩꯕꯅꯤ ꯑꯅꯤ ꯃꯈꯥꯏꯃꯨꯛ ꯆꯟꯕꯩ ꯑꯃ ꯂꯩꯕꯅꯤ
ꯑꯣ
ꯄꯥꯡꯅ ꯊꯣꯡꯗꯦꯗ ꯑꯩꯈꯣꯏ ꯍꯥꯏꯗꯤ ꯃꯌꯥꯝ ꯌꯥꯝ ꯑꯩꯈꯣꯏꯗꯤ ꯆꯥꯔꯁꯨ ꯌꯥꯝ ꯆꯥꯗꯦꯕ ꯑꯩꯈꯣꯏꯗꯤ ꯀꯦꯖꯤ ꯑꯃꯒ ꯊꯣꯡꯉꯗꯤ ꯆꯥꯗꯤ ꯂꯦꯝꯃꯦ ꯑꯩꯈꯣꯏꯗꯤ ꯑꯗꯨꯝ ꯌꯥꯝ ꯆꯥꯕ ꯉꯝꯗꯦꯕ ꯍꯥꯏꯖ ꯋꯥꯅꯤ ꯑꯩ ꯍꯥꯏꯔꯝ ꯄꯤꯁ ꯑꯅꯤ ꯑꯍꯨꯝ ꯌꯥꯝ ꯆꯥꯔꯕꯗ ꯃꯔꯤ ꯂꯣꯏꯔꯦ ꯑꯗꯨꯅ ꯃꯌꯥꯝ ꯆꯥꯕ ꯉꯝꯗꯦꯕ
ꯃꯤꯁꯤꯡꯅ ꯑꯗꯨꯝ ꯍꯩꯕꯅꯦ ꯍꯩꯕꯒꯤꯅꯤꯗ ꯍꯥꯎꯋꯦ ꯁꯤꯗ ꯊꯣꯡꯕ ꯍꯥꯎꯋꯦꯅ
ꯅꯣꯏꯅ ꯅꯣꯏ ꯊꯣꯡꯕꯅ ꯍꯦꯟꯅ ꯍꯥꯎꯋꯦ ꯑꯗꯨꯅꯗꯨꯝ ꯈꯪꯗꯦ
ꯄꯥꯝꯗꯦꯗꯥ ꯏꯁꯇꯥꯏꯜ ꯏꯁꯇꯥꯏꯜ ꯂꯩꯀꯣ ꯇꯣꯉꯥꯟ ꯇꯣꯉꯥꯟꯗꯦꯀꯣ ꯃꯤꯅ ꯊꯣꯡꯕ ꯑꯥꯏ ꯊꯣꯡꯕꯒꯤ
ꯂꯩ ꯂꯩ ꯂꯩ ꯃꯥꯅꯗꯦ
ꯑꯈꯣꯏꯅ ꯊꯣꯡꯕꯒꯤ ꯃꯍꯥꯎꯗꯣ ꯇꯣꯡꯉꯥꯜꯂꯤ ꯑꯗꯨꯒ ꯅꯣꯏꯒꯤ ꯅꯣꯏꯅ ꯊꯣꯡꯕꯒꯤ
ꯀꯩꯁꯨ ꯇꯣꯡꯉꯥꯜꯗꯦ
ꯃꯥꯟꯅꯗꯦ ꯑꯝꯇ
ꯑꯩꯗꯤ ꯑꯗꯨꯝ ꯇ꯭ꯔꯥꯏ ꯇꯧꯅꯤꯡꯉꯦ ꯍꯥꯏꯕꯗꯤ
ꯍꯥꯏꯕꯗꯤ ꯀꯩꯅꯣ ꯇ꯭ꯔꯥꯏ ꯇꯧꯅꯤꯡꯉꯤꯕꯨ
ꯊꯣꯡꯕꯒꯤꯗꯣ ꯃꯤ ꯃꯤꯅ ꯊꯣꯡꯕꯗꯣ ꯑꯗꯨꯝ ꯇꯦꯁ ꯇꯧꯅꯤꯡ ꯇꯧꯅꯤꯡꯉꯦꯕ
ꯑꯗꯨꯗꯤ ꯑꯩꯅ ꯊꯣꯡꯕꯗꯣ ꯇꯦꯁ ꯇꯧꯍꯜꯂ ꯂꯣꯏꯔꯦ ꯀꯩꯅꯣ
ꯍꯣꯏ ꯄꯤꯔꯛꯑꯣ
ꯆꯥꯊꯔ ꯂꯣꯏꯔꯦ
ꯅꯪꯅ ꯄꯤꯒꯦ ꯍꯥꯏꯔꯗꯤ ꯂꯥꯛꯇꯣꯏꯅꯦ
ꯎꯝ ꯑꯁ ꯉꯁꯤꯗꯤ ꯈꯔ ꯏꯪ ꯑꯧ ꯂꯣꯛ ꯊꯨꯡꯉꯦ
ꯑꯣ
ꯉꯁꯤꯗꯤ ꯈꯔ ꯏꯪꯉꯗꯤ ꯐꯗꯧꯕꯅꯤ
ꯍꯧꯖꯤꯛꯀꯥꯟ ꯑꯥ ꯁꯥꯔꯒ ꯈꯨꯗꯥꯛꯇ ꯑꯗꯨꯝ